ꯇꯥꯕ꯭ꯔꯣ ꯏꯃꯥꯟꯅꯕꯤ
ꯇꯔꯦ
ꯀꯩꯗꯧꯔꯝꯃꯤꯅꯣ
ꯐꯝꯃꯤ
ꯅꯥ ꯀꯣꯏ ꯆꯠꯅꯤꯡꯉꯤꯅ ꯍꯧꯀꯥꯟꯖꯦ
ꯀꯣꯏ ꯆꯠꯅꯤꯡꯉꯦ ꯑꯗꯣ ꯂꯥꯛꯑꯣ ꯆꯠꯁꯦ
ꯍꯌꯦꯡ ꯍꯌꯦꯡꯒꯨꯝꯕ ꯂꯥꯛꯀꯦ ꯑꯗꯨꯒ ꯆꯠꯂꯨꯁꯦ ꯆꯥꯛꯀꯥ ꯎꯝ ꯆꯥꯛ ꯀꯥ ꯐꯖꯅ ꯆꯥꯔꯒꯅꯦ
ꯎꯝ
ꯒ꯭ꯌꯥꯟ ꯇꯥꯅ ꯑꯝꯇ ꯋꯥꯔꯤ ꯋꯥꯇꯥꯏ ꯐꯨꯗꯅꯁꯦ
ꯌꯥꯏ ꯌꯥꯏ ꯆꯥꯁꯤ
ꯎꯝ ꯅꯪꯁꯨ ꯎꯗ ꯀꯨꯏꯔꯦ ꯄꯨꯟꯗꯕꯁꯨ ꯀꯨꯏꯔꯦ
ꯅꯍꯥꯟ ꯂꯥꯛꯀꯥꯟꯗ ꯂꯥꯛꯑꯣ ꯍꯥꯏꯁꯨ ꯇꯥꯗꯦ
ꯑꯩꯗꯣ ꯊꯕꯛ ꯈꯔ ꯂꯩꯕꯒꯤ ꯂꯥꯛꯄꯗꯨ ꯌꯥꯗ꯭ꯔꯕ ꯑꯗꯨꯒꯤꯅꯦ
ꯎꯝ ꯑꯗꯣ ꯍꯌꯦꯡ ꯁꯣꯏꯗ꯭ꯔꯗꯤ ꯂꯥꯛꯑꯣ ꯑꯗꯨꯝ ꯆꯥꯁꯦ ꯀꯩꯅꯣꯝ ꯆꯥꯔꯨꯁꯦ
ꯆꯥꯔꯨꯁꯦ ꯌꯨꯝꯗ ꯑꯗꯨꯝ ꯂꯩꯕꯗꯨꯗꯤꯀꯣ
ꯎꯝ
ꯊꯕꯛꯇꯣ ꯑꯃꯒꯤ ꯑꯃꯨꯛ ꯍꯥꯏꯔꯛ ꯑꯃꯒꯤ ꯑꯃꯨꯛ ꯍꯥꯏꯔꯛ
ꯍꯣꯏ ꯅꯪꯗꯤ ꯀꯣꯏꯆꯠꯇꯁꯨ ꯆꯠꯊꯣꯛꯑꯦ ꯑꯩꯅ ꯍꯪꯉꯤ ꯈꯨꯗꯤꯡꯒꯤ ꯑꯗꯨꯝ ꯆꯠꯊꯣꯛꯏꯗ ꯍꯥꯏ
ꯑꯗꯨꯅꯦ ꯑꯩꯈꯣꯏ ꯅꯦꯑꯣꯏꯗ ꯑꯃꯨꯛ ꯀꯧ ꯑꯗꯒꯤ ꯑꯩꯈꯣꯏ ꯃꯃꯥꯡꯒꯤ ꯑꯃꯨꯛ
ꯍꯣꯏ ꯅꯣꯏ ꯀꯀꯥ ꯍꯣꯏꯗ ꯑꯃꯨꯛ
ꯎꯝ ꯒꯌꯥꯟ ꯇꯥꯗꯦꯕ ꯑꯗꯨꯅ
ꯈꯪꯗꯦ ꯎꯅꯗꯁꯨ ꯀꯨꯏꯔꯦ ꯑꯗꯨꯅ ꯆꯥꯁꯦ ꯀꯩꯅꯣꯝ
ꯎꯝ ꯅꯍꯥꯟꯗꯣ ꯌꯥꯝ ꯀꯣꯏ ꯆꯠꯇꯧꯕ ꯅꯨꯡꯉꯥꯏꯇ꯭ꯔꯣ
ꯑꯥ ꯑꯗꯨ ꯅꯨꯡꯉꯥꯏꯈꯤꯕꯗꯨꯅꯅꯦ ꯍꯧꯖꯤꯛ ꯋꯥꯔꯤꯁꯤ
ꯃꯥꯅꯦ ꯑꯗꯨꯗ ꯅꯨꯡꯉꯥꯏꯈ꯭ꯔꯦ ꯌꯥꯝꯅ
ꯑꯗꯨꯗ ꯅꯨꯡꯉꯥꯏꯃꯟꯈ꯭ꯔꯦ ꯑꯩꯈꯣꯏ ꯑꯗꯨꯗ ꯈꯔ ꯑꯗꯨꯗ ꯅꯨꯡꯉꯥꯏꯃꯟꯈ꯭ꯔꯦ ꯑꯩꯈꯣꯏ ꯑꯗꯨꯗ ꯈꯔ ꯃꯥꯏ ꯑꯣꯟꯁꯤꯜꯂꯝꯃꯗꯤ ꯍꯥ
ꯑꯗꯨꯅꯦ
ꯍꯧꯖꯤꯛ ꯋꯥꯔꯤꯁꯤ ꯋꯥꯔꯣꯏꯗꯕꯅꯦ ꯁꯣꯏꯔꯦꯟ ꯑꯃꯨꯛꯀꯗꯪꯗ ꯍꯪꯒꯠꯍꯟꯅꯤꯡꯉꯤ ꯄꯨꯟꯁꯤꯗꯣ ꯑ ꯑꯃꯨꯛꯀ ꯐꯖꯅ ꯍꯪꯒꯠꯍꯜꯂꯒꯀꯣ ꯃꯀꯨ
ꯒ꯭ꯌꯥꯟ ꯅꯨꯡ ꯇꯥꯗꯅ ꯂꯩꯕ ꯑꯗꯨꯒ
ꯍꯣꯏ ꯒ꯭ꯌꯥꯟꯒꯤ ꯋꯥꯗꯤ ꯍꯧꯖꯤꯛꯁꯨ ꯇꯥꯔꯤ ꯇꯥꯕꯕꯨꯗꯤ
ꯇꯥꯕꯩꯗꯤ ꯑꯗꯨꯝ ꯇꯥꯏꯗ ꯒ꯭ꯌꯥꯟꯁꯦ
ꯑꯃꯔꯣꯝꯗ ꯑꯣꯏꯅ ꯁꯦꯝꯗꯣꯛꯅꯤꯡꯕ
ꯍꯣꯏ ꯅꯍꯥꯟ ꯂꯣꯏꯁꯣꯏꯒꯤ ꯃꯌꯥꯝꯗꯨꯗꯤꯀꯣ
ꯎꯝ
ꯈꯪꯗꯦꯗ
ꯈꯪꯗꯦꯗ ꯋꯥꯔꯦꯗ ꯄꯨꯟꯁꯤꯁꯦ ꯁꯨꯋꯥꯥꯏ ꯁꯨꯝ ꯇꯣꯔ ꯂꯩꯁꯦ
ꯑꯁꯦꯡꯕ
ꯍꯝ
ꯋꯥꯢ ꯑꯁ ꯇꯧꯐꯝ ꯈꯪꯗꯦ ꯍꯧꯖꯤꯛꯀꯥꯟꯁꯦ
ꯎꯝ
ꯈꯔ ꯆꯥ ꯈꯔ ꯇꯨꯝ ꯅꯪꯁꯨ ꯇꯧꯕ꯭ꯔꯥ
ꯇꯧꯔꯤꯅꯤ ꯑꯩꯁꯨ ꯉꯁꯤꯗꯤꯅꯦ ꯃꯤꯠꯌꯦꯡꯕ ꯆꯠꯂꯨꯕꯅꯦ
ꯃꯤꯠ ꯅꯪ ꯃꯤꯠ ꯁꯣꯛꯑꯕ꯭ꯔꯣ ꯀꯌꯥꯝ ꯁꯣꯛꯀꯦ
ꯌꯥꯝ ꯁꯣꯛꯑꯝꯗꯦꯗ ꯁꯣꯛꯄꯕꯨꯗꯤ ꯑꯗꯨꯁꯨ ꯈꯔꯗꯤ ꯁꯣꯛꯑꯝꯃꯦꯕ ꯑꯗꯒꯤ ꯀꯩꯅꯣ ꯃꯤꯠꯇꯣ ꯃꯄꯥꯡꯒꯜ ꯁꯣꯟꯕꯒꯤ ꯈꯣꯠꯄꯒꯤꯅ ꯍꯥꯏꯔꯛꯄ ꯑꯗꯣ ꯏꯁꯄꯦꯛ ꯑꯃ ꯍꯥꯞꯄꯒꯤꯗꯤ ꯍꯥꯏꯔꯛꯑꯦ ꯕ꯭ꯂꯨꯀꯠꯀꯨꯝꯕꯗ ꯀꯩꯗ ꯌꯥꯏ ꯍꯩꯇꯦ ꯑꯗꯨꯝ ꯍꯥꯏꯗꯤ ꯍꯣꯏ ꯁꯣꯔꯣꯛꯇ ꯆꯠꯄ ꯑꯣꯏꯔꯣ ꯒꯥꯔꯤ ꯊꯧꯕ ꯑꯣꯏꯔꯣ ꯑꯗꯨꯝ ꯃꯤꯠꯇ ꯇꯤꯟ ꯀꯥꯡ ꯎꯐꯨꯜ ꯀꯩꯀꯩ ꯄꯥꯏꯁꯤꯟꯕ ꯍꯥꯏꯁꯦ ꯅꯨꯡꯉꯥꯏꯇꯦꯗꯅ ꯑꯗꯨꯅ ꯑꯗꯨꯅ ꯈꯔ ꯉꯥꯛꯊꯣꯛꯆꯔꯉꯥꯏꯒꯤ
ꯍꯣꯏ ꯑꯗꯨꯁꯨ ꯌꯥꯏ
ꯑꯗꯨꯒꯤ ꯑꯩꯅ ꯑꯗꯨꯃꯥꯏꯅ ꯈꯟꯕꯩ ꯑꯃꯇꯪ ꯑꯩꯁꯦ ꯑꯗꯣ ꯑꯁ ꯈꯪꯗꯦꯗ ꯄꯩꯁꯥꯅ ꯀꯌꯥ ꯆꯪꯗꯣꯏꯔꯤꯅꯣ ꯈꯪꯕꯣꯟꯇꯦ
ꯍꯣꯏ ꯑꯗꯨꯕꯨꯗꯤ ꯏꯁ ꯂꯩꯇꯕ ꯁꯤꯁꯨ ꯋꯥꯏꯅꯦ
ꯍꯣꯏ ꯍꯣꯏ ꯂꯩꯇꯔꯤ ꯃꯊꯛꯁꯤꯗꯅꯦ ꯑꯃꯃꯨꯛ ꯂꯩꯔꯛꯑꯣꯏꯗꯩꯏꯅꯦ ꯈꯪꯉꯕ꯭ꯔꯥ ꯑꯃ ꯂꯩꯥꯏꯇ꯭ꯔꯤꯉꯩ ꯑꯃꯃꯨꯛ ꯑꯃ ꯑꯃꯛ ꯑꯁꯤꯗꯅꯤ ꯍꯦꯟꯅ ꯃꯊꯥ ꯆꯥꯏꯔꯤꯁꯦ
ꯀꯣꯛꯆꯥꯎꯕꯤꯁꯦ ꯕꯨꯡ ꯕꯨꯡꯅꯦ ꯀꯥꯔꯤꯁꯦ
ꯑꯩꯢ ꯍꯥꯏꯗꯤ ꯄꯣꯌꯦꯡ ꯊꯧꯋꯦꯡ ꯂꯥꯛꯀꯅꯨꯁꯨ ꯌꯥꯔꯣꯏ ꯄꯨꯛꯌꯦꯡ ꯊꯧꯋꯦꯡ ꯆꯠ ꯇ꯭ꯔꯗꯤ ꯌꯥꯕ ꯅꯠꯇꯕꯅꯤꯅ ꯑꯗꯨ ꯍꯥꯟꯅ ꯆꯠꯅꯉꯥꯏ ꯍꯣꯠꯅꯉꯩꯗ ꯁꯣꯝꯗ ꯌꯦꯡꯗꯨꯕ ꯂꯩꯗꯧꯕ ꯄꯣꯠꯇꯣ ꯑꯃꯨꯛ ꯂꯩꯗ꯭ꯔꯦ ꯈꯪꯗꯦ ꯇꯧꯔꯤꯁꯤ
ꯇꯨꯡꯁꯤꯟꯕꯁꯨ ꯉꯝꯗꯦ ꯃꯔꯨꯞ ꯑꯃ ꯌꯥꯎꯔꯒ ꯇꯦ ꯃꯔꯨꯞ ꯍꯨꯟꯕꯁꯨ ꯉꯝꯗꯗꯅ ꯑꯃꯨꯨꯃꯨꯛ ꯀ꯭ꯌꯥꯝ ꯋꯥꯏ ꯈꯪꯕ꯭ꯔꯥ
ꯍꯣꯏ ꯑꯗꯣ ꯑꯗꯨ ꯅꯪꯪ ꯑꯩꯅ ꯈꯪꯗꯦꯗ ꯊꯕꯛ ꯑꯃ ꯆꯠꯂꯒꯦ ꯆꯠꯂꯒꯦ ꯈꯜꯂꯤꯁꯦ
ꯍꯣꯏꯌꯦ ꯑꯗꯨꯁꯨ ꯐꯩꯌꯦ ꯃꯇꯝ ꯃꯇꯝꯒꯤꯀꯣ
ꯌꯨꯝꯒꯤ ꯃꯇꯦꯡ ꯈꯔ ꯈꯔ ꯄꯥꯡꯕ ꯑꯣꯏꯅ ꯗꯩ ꯑꯩꯅꯁꯨ ꯃꯈꯥ ꯗ ꯑꯩꯅ ꯇꯧꯅꯤꯡꯉꯤ ꯍꯥꯏꯕꯗꯣ
ꯎꯝ
ꯑꯗꯨꯏꯗꯨꯁꯨ ꯑꯗꯨꯝ ꯇꯧꯗ ꯌꯥꯏꯗꯅ ꯄꯩꯁꯥꯗꯨ ꯂꯩꯔꯃꯤꯅ ꯏꯁꯥꯅ ꯇꯥꯟꯖꯔꯒ ꯄꯩꯁꯥ ꯆꯪꯉꯣ ꯄꯣꯠꯅꯤꯅ ꯇꯧ ꯍꯥꯏꯗꯤ ꯏꯁꯥꯅ ꯇꯟꯖꯗ꯭ꯔꯗꯤ ꯌꯨꯝꯗꯩꯗꯁꯨ ꯁꯨꯝ ꯅꯤꯕꯗꯣ ꯑꯩꯁꯨ ꯆꯥꯎꯔꯃꯤꯅ ꯏꯛ ꯀꯥꯏꯔꯦ ꯏꯁꯥꯅ ꯈꯔ ꯇꯣꯡꯁꯤꯟꯖꯔ ꯒ ꯃꯔꯨꯞ ꯀꯩꯀꯩ ꯌꯥꯎꯔꯒ ꯑꯗꯨꯃꯥꯏ ꯈꯜꯂꯤꯕꯅꯤ ꯃꯊꯪ ꯃꯊꯪ ꯊꯥꯒꯨꯝꯕꯗꯩ
ꯍꯧꯖꯤꯛꯀꯥꯟꯗꯤ ꯌꯨꯝꯗꯩ ꯅꯤꯕꯁꯨ ꯇꯜꯂꯦꯗꯣ ꯏꯃꯥ ꯏꯄꯥꯗꯒꯤ ꯀꯣꯏꯅꯤ ꯅꯤꯕꯗꯨ
ꯇꯜꯂꯦ ꯇꯜꯂꯦ ꯇꯜꯂꯦ ꯇꯜꯂꯦ ꯑꯁꯦꯡꯀꯤ ꯑꯩꯅꯦꯀꯣ ꯑꯩ ꯍꯥꯏꯁꯤꯅꯤ
ꯑꯗꯨꯅꯗꯤ
ꯑꯗꯣ ꯅꯤꯁꯨ ꯅꯤꯗꯦ ꯑꯗꯨꯃꯥꯏꯅ ꯅꯤ ꯍꯦꯛꯇ ꯑꯗꯨꯝ ꯉꯝꯃꯉꯥꯏꯗꯤ ꯊꯣꯛꯂꯛꯑꯦ ꯄꯩꯁꯥꯁꯦ ꯑꯩꯅ ꯑꯦ
ꯄꯩꯁꯥꯁꯤ ꯍꯥꯅꯒꯨꯝ ꯃꯥꯅꯗꯤ ꯄꯥꯛꯅ ꯅꯤꯅꯗ꯭ꯔꯦꯀꯣ
ꯎꯝ ꯅꯍꯋꯥꯏꯒꯤ ꯍꯥꯏ ꯃꯤꯃꯩꯁꯤ ꯒ꯭ꯌꯥꯟ ꯂꯣꯏ ꯇꯥꯅꯔꯦ ꯃꯔꯛ ꯑꯃꯗ ꯅꯍꯥꯟꯃꯨꯛ ꯃꯤꯃꯩ ꯉꯥꯎꯁꯤꯟꯅꯕꯈꯩ ꯀꯩꯗꯧꯕꯁꯦ ꯁꯨꯝ ꯇꯧꯅꯔꯝꯃꯦ ꯍꯩꯇꯤ ꯑꯗꯨꯝꯕꯁꯤ ꯄꯥꯛ ꯂꯩꯈꯤꯗ꯭ꯔꯦ ꯍꯥꯏꯗꯤ
ꯃꯤꯃꯩꯁꯤ ꯃꯁꯥ ꯃꯁꯥꯒꯤ ꯄꯤꯛꯀꯦꯔꯥ ꯆꯥꯎꯒꯦꯔꯥ ꯑꯗꯨꯝ ꯁꯦꯟꯊꯣꯛ ꯂꯝꯕꯤꯁꯤ ꯇꯧꯍꯧꯔꯉꯥꯏ ꯍꯥꯟꯅ ꯂꯣꯏ ꯊꯤꯅꯔꯛꯑꯦ ꯍꯥꯏꯕ ꯅꯍꯋꯥꯏꯒꯗꯤ ꯌꯥꯝ ꯈꯦꯠꯅꯔꯦꯀꯣ ꯌꯥꯝ ꯈꯦꯠꯅꯔꯦ ꯍꯥꯏ ꯀꯥꯟꯗꯦ ꯆꯥꯎꯈꯠꯄꯁꯦ ꯁꯨꯝ ꯃꯇꯝꯅ ꯄꯨꯔꯛꯄꯅꯤꯅ ꯃꯤ ꯃꯩꯁꯤꯁꯨ ꯀꯣꯛꯁꯤ ꯅꯍꯋꯥꯏꯒꯤ ꯀꯣꯛꯇ ꯑꯣꯏꯅ ꯂꯩꯇ꯭ꯔꯦꯕ ꯑꯗꯨꯝ
ꯂꯩꯇ꯭ꯔꯦ ꯂꯩꯇ꯭ꯔꯦ ꯂꯥꯏꯔꯤꯛ ꯌꯥꯝ ꯇꯝꯃꯁꯨ ꯀꯥꯟꯅꯗꯦ ꯉꯣ ꯊꯕꯛ ꯑꯃ ꯇꯍꯧꯕꯅ ꯏꯐ ꯐꯩ ꯍꯧ ꯃꯇꯝꯗ
ꯃꯅꯦ
ꯑꯗꯨ ꯀꯥꯟꯅꯗꯕ ꯍꯥꯏꯁꯦ ꯀꯥꯟꯅꯔꯤ ꯄꯣꯠꯅꯦ ꯂꯥꯏꯔꯤꯛꯀꯤꯁꯨ ꯃꯇꯥꯡ ꯂꯥꯛꯑꯀꯥꯟꯗ ꯀꯩꯗꯧ ꯀꯥꯟꯅꯔꯣꯏ ꯅꯝ ꯇꯝꯍꯧꯒꯗꯧ
ꯃꯥꯅꯦ
ꯑꯩꯗꯪ ꯉꯥꯏꯔꯦ ꯀꯥꯟꯅꯗꯕ ꯊꯥꯡ ꯑꯣꯏꯔꯤꯁꯤ
ꯆꯞ ꯃꯥꯟꯅꯩꯗ ꯒ꯭ꯌꯥꯟ ꯇꯥꯗꯦ ꯑꯁ ꯅꯍꯥꯟꯅꯦ ꯀꯣꯏ ꯆꯠꯂꯦꯕꯀꯣ
ꯎꯝ
ꯀ꯭ꯌꯥꯝ ꯅꯨꯡꯉꯥꯏ ꯈꯪꯕ꯭ꯔꯣ ꯅꯨꯃꯤꯗꯥꯡꯋꯥꯏꯔꯝꯒꯤ ꯅꯨꯃꯤꯠꯀꯤ
ꯍꯜꯂꯣ ꯇꯥꯗ꯭ꯔꯣ ꯍꯜꯂꯣ ꯍꯜꯂꯣ ꯍꯜꯂꯣ ꯇꯥꯗ꯭ꯔꯣ